ꯍꯜꯂꯣ
ꯑꯥ ꯇꯕꯔꯣ ꯑꯗꯨꯝ ꯐ꯭ꯔꯤꯗ ꯂꯩꯔꯦꯗ ꯍꯧꯖꯤꯛꯇꯤ
ꯍꯥ
ꯐ꯭ꯔꯤꯗ ꯂꯩꯌꯦꯕ
ꯐ꯭ꯔꯤꯗ ꯂꯩꯌꯦꯕ
ꯍꯣꯏ ꯅꯪꯗꯤ
ꯑꯩꯁꯨ ꯀꯩꯁꯨ ꯇꯧꯗꯦꯗ ꯑꯗꯨꯝ ꯄꯝꯔꯒ ꯂꯩꯌꯦ
ꯑꯣ ꯕꯣꯜ ꯌꯦꯡꯗ꯭ꯔꯣ ꯉꯥꯔꯥꯡ
ꯁꯤ ꯕꯣꯜ ꯌꯦꯡꯗꯦꯗ ꯉꯔꯥꯡꯗꯤ
ꯁ ꯑꯩꯈꯣꯏꯗꯤ ꯉꯥꯝ ꯕꯣꯜ ꯌꯦꯡꯕꯗꯒꯤ ꯍꯧꯖꯤꯛ ꯈꯇꯪ ꯍꯧꯒꯠꯄꯗ ꯉꯥꯏꯔꯤ
ꯃꯥ ꯇꯣꯝꯗꯕ ꯐꯖꯅ ꯅꯪꯒꯤ ꯃꯈꯣꯟꯗꯣ ꯅꯪꯒꯤ ꯃꯈꯣꯟꯗꯣ ꯐꯖꯗꯦꯅꯦ
ꯍꯣꯏ
ꯌꯥꯝ ꯋꯥ ꯃꯜꯂꯦꯅꯦ ꯅꯗ꯭ꯔꯣ ꯅꯨꯡꯉꯥꯏꯕꯗꯤ ꯅꯨꯡꯉꯥꯏꯔꯤꯕꯣ ꯅꯪ
ꯍꯣꯏ ꯅꯨꯉꯥꯏ
ꯅꯪꯗꯤ ꯀꯩꯗꯧꯔ ꯂꯩꯒꯦ
ꯑꯩꯔꯣ ꯑꯩꯗꯤ ꯑꯍꯥ ꯍꯥ ꯍꯥ ꯂꯥꯏꯕ꯭ꯔꯦꯔꯤꯒꯤ ꯃꯄꯜꯗ ꯊꯣꯛꯔꯒ ꯂꯩꯌꯦ ꯑꯩꯗꯤ
ꯑꯣ ꯑꯣ ꯀꯩꯅꯣ ꯅꯣꯏ ꯀ꯭ꯂꯥꯁ ꯍꯧꯔꯕꯣ
ꯑꯠꯇꯦ ꯂꯥꯏꯕ꯭ꯔꯦꯔꯤꯗ ꯂꯥꯏꯔꯤꯛ ꯈꯔ ꯌꯦꯡꯒꯦꯅ ꯂꯥꯛꯄꯅꯦ ꯌꯨꯝꯗꯒꯤ
ꯑꯣ ꯌꯥꯏꯌꯦꯅꯦ ꯌꯥꯝ ꯀꯟꯅ ꯍꯣꯠꯅꯕ ꯃꯥꯂꯦꯀꯣ
ꯁꯨꯝ ꯈꯔ ꯈꯔ ꯌꯦꯡꯕꯒꯤ ꯋꯥꯅꯤꯗ ꯌꯥꯝ ꯀꯟꯅ ꯌꯥꯝ ꯀꯟꯅ ꯐꯕꯩ ꯅꯠꯇꯦꯗ
ꯐꯩꯑꯦꯅꯦ ꯑꯗꯨꯃꯥꯏ ꯌꯦꯡꯅꯤꯡꯕꯗꯣ ꯑꯩꯈꯣꯏꯗꯤ ꯑꯗꯨꯃꯥꯏ ꯌꯦꯡꯅꯤꯡꯕ ꯐꯥꯎꯗꯕꯒꯤꯅꯤ ꯑꯁ
ꯀꯔꯤ ꯍꯣꯠꯅꯔꯒ ꯂꯩꯕ꯭ꯔꯣ ꯅꯪꯗꯤ
ꯑꯩ ꯕꯤ ꯇꯦꯛ
ꯕꯤꯇꯦꯛ
ꯍꯣꯏ
ꯁꯦꯃꯤꯁꯇꯔ ꯀꯌꯥ ꯁꯨꯔꯦ
ꯍꯧꯖꯤꯛ ꯊꯥꯔꯠ ꯀꯥꯗꯣꯏꯅꯤ ꯊꯥꯔꯠ ꯏꯌꯥꯔ
ꯑꯗꯨꯗꯤ ꯂꯣꯏ ꯇꯧꯔꯦꯅꯦ
ꯑꯁ ꯈꯪꯉꯤꯉꯤꯗ ꯕꯦꯒ ꯌꯥꯝ ꯂꯩꯔꯤꯉ ꯑꯗꯨꯒꯤ ꯃꯊꯥ ꯁꯥꯔ ꯂꯩ
ꯀꯩꯌꯥꯝꯅꯩꯌꯦꯕ
ꯍꯣꯏ
ꯑꯗꯨꯗꯤ ꯕꯦꯛ ꯒꯤ ꯕꯦꯛ ꯑꯃꯨꯛ ꯊꯥꯅꯤꯅ ꯅꯥꯥꯡꯁꯦ
ꯍꯣꯏ ꯕꯦꯒꯤ ꯊꯥꯗꯣꯏꯅꯦ ꯕꯦꯒꯤꯁꯨ
ꯑꯦꯛꯖꯥꯝꯁꯦ ꯂꯨꯃꯜꯂꯦꯅꯦ ꯅꯣꯏꯒꯤꯁꯦ ꯕꯦꯛ ꯌꯥꯝ ꯂꯩꯔꯦ
ꯍꯣꯏ ꯑꯦꯛꯖꯥꯝꯁꯨꯦ ꯑꯗꯨꯝ ꯂꯨꯦ ꯏꯁꯇ꯭ꯔꯤꯛꯁꯨ ꯑꯣꯏꯌꯦꯕꯗꯨꯒꯤ
ꯈꯔ ꯈꯔ ꯁꯤꯟꯕ ꯌꯥꯗꯣꯏꯔꯣ ꯐꯣꯟꯒꯨꯝꯕ ꯌꯨꯁ ꯇꯧꯔꯒ
ꯌꯥꯗ
ꯍꯥꯥ
ꯌꯥꯗꯦꯕ ꯐꯣꯟꯒꯨꯝꯕ ꯍꯣꯏ ꯍꯩꯕ ꯃꯤꯅꯗꯤ ꯄꯨꯁꯤꯜꯂꯦꯀꯣ ꯑꯩꯈꯣꯏꯗꯤ ꯁꯤꯟꯕꯗꯣ ꯋꯥꯕ ꯑꯗꯨ ꯐꯥꯔꯗꯤ ꯂꯣꯏꯔꯦ ꯑꯗꯨꯝ ꯕꯦꯛ ꯆꯥꯔꯦ ꯅꯠꯇ꯭ꯔꯒ ꯅꯪ ꯄꯦꯄꯔꯗ ꯖꯦꯔꯣ ꯃꯥꯔꯛ ꯆꯜꯂꯦ ꯑꯗꯨꯒꯤ
ꯅꯣꯏ ꯐ꯭ꯔꯦꯟ ꯅꯣꯏ ꯐ꯭ꯔꯦꯟ ꯑꯗ ꯍꯥꯏꯕꯗꯤ ꯅꯣꯏ ꯕꯦꯟꯁꯀ ꯐꯥꯃꯤꯟꯅꯕ ꯑꯗꯨꯗ ꯈꯔ ꯁꯤꯌꯔ ꯇꯧꯕ ꯌꯥꯗ꯭ꯔꯣ
ꯁꯤꯌꯥꯔ ꯇꯧꯕꯗꯤ ꯌꯥꯏ ꯑꯗꯨ ꯑꯣꯏꯔꯁꯨ ꯏꯕꯗꯣ ꯃꯤ ꯃꯤꯅ ꯏ ꯑꯦꯝ ꯁꯤ ꯀ꯭ꯌꯨꯒꯨꯝꯕꯗꯤ ꯍꯣꯏ ꯑꯗꯨꯝ ꯈꯔ ꯈꯔꯗꯤ ꯐꯪꯉꯦ ꯑꯗꯣ ꯑꯦꯝ ꯁꯤ ꯀ꯭ꯌꯨ ꯈꯛꯇꯪ ꯏꯔꯁꯨ ꯄꯥꯁ ꯇꯧ ꯄꯥꯁ ꯇꯧꯔꯣꯏꯗꯕꯅꯤꯅ
ꯎꯝ
ꯑꯗꯨꯝ ꯄꯥꯗ꯭ꯔꯗꯤ ꯑꯗꯨꯝ ꯇꯥꯍꯧꯗꯣꯏꯅꯤ
ꯑꯣ ꯑꯠꯆꯥ ꯑꯗꯨꯗꯤ ꯅꯪꯗꯤ ꯍꯣꯁꯇꯦꯜꯗ ꯂꯩꯔꯝꯅꯤ
ꯍꯣꯏ ꯍꯣꯁꯇꯦꯜꯗ ꯂꯩ
ꯅꯨꯄꯤ ꯅꯨꯄꯤꯒ ꯅꯨꯄꯥ ꯃꯤꯛꯁ ꯔꯥ ꯅꯠꯇ꯭ꯔꯗꯤ ꯀꯃꯥꯏꯅ ꯇꯧꯕꯅꯣ
ꯃꯤꯛꯁ ꯅꯠꯇꯦ ꯍꯣꯏ ꯅꯨꯄꯤꯁꯨ ꯇꯝꯃꯦ ꯑꯗꯨꯗ ꯅꯨꯄꯤ ꯑꯩꯈꯣꯏ ꯅꯨꯄꯤꯒꯤ ꯍꯣꯁꯇꯦꯜꯁꯦ ꯑꯩꯈꯣꯏ ꯍꯣꯁꯇꯦꯜꯒ ꯐꯣꯔ ꯀꯤꯂꯣ ꯃꯔꯤꯒꯨꯝꯕ ꯀꯤꯂꯣꯃꯤꯇꯔꯁꯦ ꯈꯦꯠꯅꯏꯌꯦꯕ ꯃꯣꯏꯅ ꯀꯣꯂꯦꯖ ꯃꯅꯨꯡꯗ ꯂꯩꯕ ꯑꯩꯈꯣꯏꯅ ꯀꯣꯂꯦꯖ ꯃꯄꯥꯟꯗ ꯂꯩꯕ
ꯅꯣꯏ ꯍꯣꯁꯇꯦꯜꯂꯔ ꯀꯌꯥꯒꯨꯝꯃꯗ ꯂꯩꯒꯦ ꯅꯣꯏ ꯍꯣꯁꯦꯜꯗ
ꯁꯤꯛꯁꯇꯤꯃꯨꯛ ꯂꯩꯌꯦ
ꯑ ꯂꯩꯕ ꯅꯨꯡꯉꯥꯏꯕ꯭ꯔꯣ ꯀꯃꯥꯏꯅ ꯇꯧꯒꯦ
ꯍꯣꯏ ꯍꯣꯁꯇꯦꯜ ꯂꯩꯕꯨꯗꯤ ꯑꯗꯨꯝ ꯅꯨꯡꯉꯥꯏꯌꯦꯗ
ꯗꯥꯜꯗꯤ ꯔꯤꯒꯨꯂꯔ ꯑꯣꯏꯔꯝꯅꯤ
ꯍꯣꯏ ꯗꯥꯜꯗꯤ ꯑꯗꯨꯝ ꯔꯤꯒꯨꯂꯔ ꯑꯣꯏꯔꯦ
ꯔꯤꯒꯨꯂꯔ ꯔꯣ
ꯍꯣꯏ
ꯁꯥꯗꯤ ꯀꯃꯥꯏꯅ ꯇꯧꯒꯦ ꯁꯥꯗꯤ ꯋꯤꯛꯗ ꯀꯌꯥꯒꯨꯝꯕ ꯄꯤꯒꯦ
ꯁꯥꯗꯤ ꯑꯍꯨꯝꯔꯛ ꯑꯅꯤ ꯆꯥꯏꯌꯦ ꯁꯥꯗꯤ ꯑꯗꯨꯝ ꯉꯥ ꯋꯥꯟ ꯋꯤꯛ ꯇꯉꯥ ꯑꯃ ꯑꯗꯨꯒ ꯁꯥ ꯁꯥꯁꯦ ꯑꯅꯤ ꯆꯥꯏꯌꯦ ꯑꯗꯨ ꯌꯦꯔꯨꯝ ꯑꯃ ꯆꯥꯏꯌꯦ ꯌꯦꯟꯁꯥꯡꯁꯨ ꯑꯗꯨꯝ ꯍꯥꯎꯋꯦꯗ
ꯑ ꯑꯆꯥ ꯑꯆꯥ ꯑꯆꯥ ꯃꯥ ꯑꯗꯨꯗꯤꯗꯥꯎ ꯐꯔꯦꯅꯦ ꯈꯔ ꯍꯥꯎꯕ ꯆꯥꯕ ꯐꯪꯉꯗꯤ ꯗꯥꯎꯐꯔꯦꯅꯦꯅꯥ ꯃꯤ ꯑꯌꯥꯝꯕꯗꯤ ꯍꯣꯜꯁꯦꯜꯗ ꯂꯩ ꯑꯗꯨ ꯑꯁ ꯌꯥꯗꯅꯦꯍꯦ
ꯍꯣꯏ
ꯗꯥꯜꯒꯤ ꯃꯍꯤ ꯆ ꯆ ꯆꯥꯔꯒ ꯀꯣ
ꯎꯝ
ꯅꯣꯏ ꯅꯣꯏꯒꯤꯗꯤ ꯈꯔ ꯐꯦꯁꯤꯂꯤꯇꯤꯁꯇꯣ ꯅꯨꯡꯉꯥꯏ ꯃꯥꯜꯂꯦ ꯑꯗꯨꯗꯤ ꯕ꯭ꯔꯦꯛꯐꯥꯁ ꯀꯨꯝꯕꯗꯤ ꯀꯃꯥꯏ ꯇꯧꯕ
ꯕ꯭ꯔꯦꯛꯐꯥꯁꯁꯨ ꯑꯗꯨꯝ ꯅꯨꯡꯉꯥꯏꯌꯦꯗ ꯑꯗꯨ ꯑꯣꯏꯔꯁꯨ ꯑꯁ ꯑꯩꯈꯣꯏꯗꯤ ꯕ꯭ꯔꯦꯛꯐꯥꯁꯀꯨꯝꯕ ꯊꯥꯎꯁꯦ ꯄ ꯆꯥꯅꯤꯡꯗꯕ ꯑꯗꯨꯒꯤ
ꯁꯣꯀꯥꯔꯤꯇꯤꯒꯨꯝꯕꯗꯤ ꯀꯃꯥꯏꯅ ꯇꯧꯕ ꯔꯤꯒꯨꯂꯔ ꯑꯣꯏꯅ
ꯑꯗꯨ ꯑꯗꯨꯒꯨꯝꯕ ꯄꯤꯗ‌ꯦ ꯄꯨꯔꯤ ꯄꯤꯌꯦ ꯃ‌ꯦꯛꯀ꯭ꯔꯣꯅꯤ ꯄꯤꯌꯦ ꯆꯥꯎ ꯄꯤꯌ‌ꯦ ꯄ꯭ꯂꯥꯎ ꯄꯤꯌꯦ ꯐ꯭ꯔꯥꯏ ꯔꯥꯏꯁ ꯄꯤꯌ‌ꯦ
ꯑꯣ ꯑꯆꯥ ꯑꯆꯥ
ꯏꯚꯤꯅꯤꯡꯗꯅ ꯆꯥ
ꯕꯤꯁꯀꯨꯠ ꯕꯤꯁꯀꯨꯠꯇꯤ ꯌꯥꯎꯗ꯭ꯔꯣ
ꯍꯣꯏ ꯕꯤꯁꯀꯤꯠꯀ ꯆꯥꯗꯣꯏꯅꯦ
ꯎꯝ ꯑꯗꯣ ꯐꯤ ꯁꯔ꯭ꯛꯆꯔꯗꯤ ꯀꯃꯥꯏꯅ ꯇꯧꯕ ꯅꯣꯏꯒꯤ ꯍꯣꯁꯇꯦꯜꯒꯤ
ꯐꯤꯁꯔꯣ
ꯎꯝ ꯐꯤꯛꯁ ꯁꯇ꯭ꯔꯛꯆꯔꯗꯣ ꯍꯣꯁꯇꯦꯜ ꯐꯤꯒꯨꯝꯕ ꯑꯦꯅꯤꯒꯨꯝꯕ ꯀꯃꯥꯏꯅ ꯇꯧꯕ
ꯐꯤꯁ ꯁꯨ ꯑꯗꯨꯝ ꯍꯣꯡꯉꯦꯗ ꯑꯩꯈꯣꯏꯒꯤ ꯃꯤ ꯑꯇꯣꯞꯄꯒꯤ ꯍꯣꯏ ꯑꯇꯣꯞꯄꯒꯤꯗꯤ ꯁꯤꯛꯁ ꯀꯦ ꯂꯧꯋꯦꯗꯅ
ꯑꯥ
ꯑꯩꯈꯣꯏꯒꯤꯅ ꯐꯣꯔ ꯀꯦꯅꯦꯕ
ꯒꯣꯔꯃꯦꯟꯒꯤꯔꯣ ꯅꯣꯏꯒꯤꯁꯦ
ꯍꯥꯐ ꯍꯥꯐꯅꯤ ꯍ‌ꯣꯏ
ꯁꯤꯃꯤꯅꯤ ꯕ
ꯍꯣꯏ ꯁꯤꯃꯤꯅꯦ ꯍꯥꯞ ꯍꯥꯞ ꯅ‌ꯦ
ꯑꯣ ꯑꯆꯥ
ꯅꯠꯇ꯭ꯔꯗꯤ ꯑꯩꯈꯣꯏꯁꯦ ꯁꯦꯃꯤꯁꯇꯔ ꯁꯦꯃꯤꯁꯇꯔꯗ ꯊꯤꯕꯅꯦꯕ ꯍꯣꯁꯇ‌ꯦꯜ ꯐꯤꯁꯦ
ꯑ‌ꯣ
ꯁꯦꯃꯤꯁꯇꯔ ꯑꯃꯗ ꯇ꯭ꯋꯦꯟꯇꯤ ꯐꯣꯔ ꯐꯥꯏꯚ ꯍꯟꯗ꯭ꯔꯦꯠ ꯊꯤꯌꯦꯕ
ꯑꯩꯒꯤ ꯐ꯭ꯔꯦꯟ ꯑꯃꯁꯨ ꯂꯩꯑꯦꯕ ꯃꯣꯏꯗꯤ ꯃꯥꯗꯤ ꯂꯣꯏꯕꯗꯤ ꯂꯣꯏꯔꯦ ꯕꯤ ꯇꯦꯀꯣ
ꯑꯥ
ꯃꯥꯁꯨ ꯅꯍꯥꯟꯅ ꯍꯣꯁꯇꯦꯜꯗ ꯂꯩꯌꯦꯕ
ꯑꯣ
ꯑꯁ ꯃꯣꯏꯒꯤꯗꯤ ꯍꯣꯁꯇꯦꯜ ꯐꯤꯗꯨꯣ ꯁꯚꯦꯟ ꯊꯥꯎꯖꯟꯅꯤꯍꯦ ꯀꯥꯏꯗꯒꯤ
ꯍꯣꯏ ꯑꯣꯏꯔꯗꯤ ꯄ꯭ꯔꯥꯏꯚꯦꯠ ꯑꯣꯏꯔꯝꯅꯦ
ꯑꯣ ꯃꯥꯅꯦ ꯃꯥꯅꯦ ꯃꯣꯏꯒꯤꯗꯤ ꯁꯤꯃꯤꯅꯠꯇ‌ꯦ ꯒꯣꯔꯃꯦꯟꯒꯤꯅꯁꯨ ꯄꯨꯔꯥ ꯄ꯭ꯔꯥꯏꯚꯦꯠꯅꯤ ꯃꯣꯏꯒꯤꯗꯤ ꯑꯗꯣ ꯐꯦꯁꯤꯂꯤꯇꯤꯁꯨ ꯅꯨꯡꯉꯥꯏꯕꯀꯣ ꯃꯣꯏꯒꯤꯗꯤ ꯁꯗꯤ ꯑꯦꯐ ꯑꯥꯏꯅꯤꯅꯦ
ꯑꯩꯈꯣꯏꯒꯤꯁꯨ ꯑꯗꯨꯝ ꯅꯨꯡꯉꯥꯏꯌ‌ꯦ ꯐꯦꯁꯤꯂꯤꯇꯤꯁ ꯒꯦꯝ ꯃꯤꯟꯁ ꯕꯣꯜꯁꯨ ꯂꯣꯏ ꯌꯥꯎꯋꯦ ꯑꯗꯨ ꯑꯩꯈꯣꯏꯅ ꯕꯤꯠ ꯌꯥꯎꯗꯕꯒꯤ ꯏꯁꯄꯣꯔꯠ ꯏꯁꯇꯤ ꯁꯥꯟꯅꯥꯗꯕ ꯋꯥꯅ‌ꯦ
ꯑꯥ ꯃ꯭ꯌꯨꯖꯤꯛ ꯀꯨꯝꯕꯁꯨ ꯌꯥꯎꯕ꯭ꯔꯣ
ꯍꯣꯏ ꯃꯌ꯭ꯨꯖꯤꯛꯀꯨꯝꯕꯁꯨ ꯌꯥꯎꯋꯦ
ꯌꯥꯎꯋ‌ꯦꯕ
ꯍꯣꯏ ꯌꯥꯎꯋꯦ ꯍꯥꯏꯕꯗꯤꯀꯣ ꯍꯣꯁꯇꯦꯜꯗ ꯍꯣꯇꯦꯜꯁꯨ ꯍꯣꯏ ꯃꯤ ꯒꯤꯇꯥꯔꯒꯨꯝꯕꯗꯤ ꯒꯤꯇꯔ ꯀꯔꯤ ꯀꯔꯥꯗꯤ ꯂꯩꯌꯦ ꯑꯗꯣ ꯁꯦꯃꯦꯁꯇꯔꯗꯣ ꯐꯣꯔꯠ ꯏꯌꯥꯔ ꯀꯥꯕ ꯀꯥꯟꯗ ꯃ꯭ꯌꯨꯖꯤꯛꯀꯨꯝꯕꯁꯨ ꯑꯗꯨꯝ ꯇꯝꯗꯣꯏꯅꯦ
ꯎꯝ
ꯑꯗꯨꯒ ꯂꯦꯡꯒ꯭ꯋꯦꯖ ꯅꯣꯏꯁꯨ ꯂꯩꯔꯝꯅꯤꯗ ꯂꯦꯡꯒ꯭ꯋꯦꯖꯀ ꯃ꯭ꯌꯨꯖꯤꯛꯀꯁꯦ ꯑꯩꯠ ꯁꯦꯃꯦꯁꯇꯔꯗ ꯂꯩꯗꯣꯏꯅꯦꯕ
ꯈꯣꯡꯕꯥ ꯍꯥꯏꯕꯅꯪ ꯒꯤꯇꯥꯔꯀꯨꯝꯕ
ꯍꯣꯏ ꯈꯣꯡꯕ ꯍꯩꯌꯦ
ꯍꯩꯌꯦꯕ
ꯍꯣꯏ ꯅꯨꯄꯥꯅꯤꯅ ꯒꯤꯇꯔ ꯈꯣꯡꯕ ꯍꯩꯇ꯭ꯔꯗꯤ ꯑꯦ
ꯅ ꯐꯩꯅꯦ ꯑꯗꯨꯗ ꯈꯣꯡꯕ ꯐꯖꯅ ꯍꯥꯏꯌꯦꯗ ꯐꯖꯅ ꯐꯖꯅ ꯍꯥꯏꯕ꯭ꯔꯣ
ꯑ ꯃꯤ ꯍꯩꯕ ꯃꯤꯒꯨꯝꯅꯗꯤ ꯍꯩꯇꯦ ꯑꯗꯨꯣ ꯏꯁꯩ ꯂꯣꯏꯅꯗꯤ ꯈꯣꯡꯕꯗꯤ ꯌꯥꯏ
ꯑꯣ
ꯑꯩ ꯂꯤꯠꯀꯨꯝꯕꯗꯤ ꯇꯧꯕꯗꯤ ꯍꯩꯇꯦ ꯕꯦꯁꯤꯛꯀꯨꯝꯕꯗꯣ ꯑꯗꯨꯝ ꯑꯩꯠ ꯁꯤꯛꯁ ꯇ꯭ꯔꯤꯡꯒꯨꯝꯕꯗꯤ ꯑꯗꯨꯝ
ꯎꯝ
ꯅꯪꯁꯨ ꯈꯣꯡꯕ ꯍꯩꯔꯝꯒꯅꯤꯗꯥ ꯒꯤꯇꯥꯔꯗꯤ
ꯑꯩꯁꯨ ꯈꯣꯡꯕꯗꯤ ꯍꯥꯏꯌꯦ ꯄꯨꯔ ꯢꯁꯃꯥꯠ ꯑꯦꯛꯁꯄꯥꯔꯠꯀꯤ ꯅꯠꯇꯦꯕꯀꯣ
ꯍꯣꯏ ꯑꯩꯒ ꯆꯞ ꯃꯥꯟꯅꯩ
ꯂ ꯂꯣꯀꯦꯜ ꯂꯦꯕꯦꯜ ꯍꯥꯏꯕ ꯇꯥꯔꯦ
ꯍꯣꯏ ꯂꯣꯀꯦꯜ ꯂꯦꯚꯦꯜ ꯍꯣꯏ ꯑꯩꯁꯨ ꯑꯗꯨꯝ ꯍꯥꯏꯌꯦ ꯅꯨꯄꯥꯅꯤꯅ ꯒꯤꯇꯔꯗꯤ ꯈꯪꯍꯧꯗ꯭ꯔꯗꯤ ꯌꯥꯗꯦ
ꯃꯥꯅꯦ ꯃꯥꯅꯦ ꯉꯁꯤꯗꯤ ꯁꯨꯇꯤ ꯂꯩꯔꯝꯅꯤꯅꯦ ꯅꯣꯏꯒꯤ
ꯍꯣꯏ ꯁꯨꯇꯤꯅꯦ ꯍꯣꯏ
ꯂꯩꯌꯦꯕ
ꯍꯣꯏ ꯁꯨꯇꯤꯅꯦ ꯍꯣꯏ
ꯁꯇꯥꯔꯗꯦ ꯈꯨꯗꯤꯡ
ꯍꯣꯏ ꯁꯇꯔꯗꯦ ꯑꯦꯕ꯭ꯔꯤ ꯁꯇꯔꯗꯦ ꯁꯨꯇꯤ ꯑꯣꯏꯔꯝꯕꯅꯦ ꯑꯗꯣ ꯑꯩꯈꯣꯏ ꯌꯦ ꯑꯗꯨꯗꯒꯤ ꯁꯟ ꯁꯦꯇꯔꯗꯦꯁꯦ ꯂꯧꯊꯣꯛꯈ꯭ꯔꯦ ꯑꯗꯨꯝ
ꯑꯣꯀꯦ ꯋꯥꯛꯀꯤꯡ ꯗꯦꯁ ꯍꯥꯏꯕ
ꯍꯣꯏ
ꯑꯆꯥ ꯉꯔꯥꯡ ꯐꯨꯠꯕꯣꯜꯅ ꯌꯦꯡꯉꯦ ꯍꯥꯏꯌꯦ ꯑꯗꯨꯒꯤ ꯔꯤꯖꯗꯤ ꯀꯃꯥꯏꯅ ꯇꯧꯕ
ꯐꯖꯕꯅꯤꯍꯥ
ꯐꯖꯩꯕ
ꯍꯣꯏ
ꯀꯃꯥꯏꯅ ꯇꯧꯕꯅꯦ ꯍꯥꯏꯔꯛꯑꯣꯅꯦ
ꯃꯣꯏ ꯑꯃ ꯇꯤꯝꯗ
ꯎꯝ
ꯑꯃ ꯇꯤꯝꯅ ꯑꯃ ꯆꯜꯂꯦ ꯑꯃꯨꯛ ꯑꯃ ꯇꯤꯝꯅꯁꯨ ꯑꯃꯨꯛ ꯆꯜꯂꯦ ꯑꯗꯨꯗꯒꯤꯗꯤ ꯋꯥꯟꯅꯤꯁꯦ ꯑꯦꯛꯁꯇ꯭ꯔꯥ ꯃꯤꯅꯤꯠꯔ ꯇ꯭ꯋꯦꯟꯇꯤ ꯃꯤꯅꯤꯠꯁꯦ ꯍꯥꯞꯄꯦꯕ ꯑꯗꯨꯗꯒꯤ ꯑꯍꯩꯕ ꯇꯤꯝ ꯑꯃꯗꯣ
ꯎꯝ
ꯑꯗꯨꯅ ꯑꯃꯨꯛ ꯑꯦꯛꯁꯇ꯭ꯔꯥ ꯇꯥꯏꯝꯒꯤ ꯑꯃ ꯆꯟꯕ ꯑ ꯑꯍꯨꯝ ꯑ ꯍꯣꯏ ꯑꯍꯨꯝ ꯆꯟꯕ ꯑꯗꯨꯗꯒꯤ ꯑꯗꯨꯝ ꯉꯝꯈ꯭ꯔꯦ ꯅꯠꯇ꯭ꯔꯗꯤ ꯑꯁ ꯁꯤꯒꯦ ꯇꯧꯕꯅꯦꯍꯦ
ꯑꯥꯔꯖꯦꯟꯇꯤꯅꯥꯔꯣ ꯁꯤꯒꯦ ꯇꯧꯕꯗꯣ
ꯍꯣꯏ
ꯍꯥꯍꯥꯍꯥ ꯑ ꯂꯤꯟꯅ ꯁꯤꯔꯗꯤ ꯅꯨꯡꯉꯥꯏꯔꯅꯤꯅꯦ ꯋꯥꯆꯥꯕꯤ ꯅꯠꯇꯔꯣ ꯍꯣꯏ ꯅꯪꯗꯤ ꯀꯅꯥꯕꯨ ꯁꯞꯄꯣꯔꯠ ꯇꯧꯕꯅꯣ
ꯑꯔꯖꯦꯟꯇꯤꯅꯤꯅꯦ ꯑꯔꯖꯦꯟꯇꯤꯅꯥ ꯑꯍꯣꯏ
ꯑꯗꯨꯗꯤ ꯅꯪꯒꯤ ꯁꯞꯄꯣꯇꯔ ꯉꯝꯃꯦꯅꯦ
ꯑꯍꯣꯏ
ꯑꯠꯆꯥ ꯃꯣꯏꯁꯦ ꯐꯖꯅ ꯁꯥꯟꯅꯩꯗ ꯍꯟꯗꯛꯁꯨ ꯃꯣꯏꯅ ꯉꯝꯂꯥꯁꯨ ꯌꯥꯏꯗ
ꯍꯣꯏ ꯈꯪꯗꯦ ꯐ꯭ꯔꯥꯟꯁꯨ ꯉꯝꯕ ꯌꯥꯏ
ꯃꯣꯏꯁꯦ ꯗꯥꯎ ꯗꯥꯎ ꯗꯥꯎꯗꯤ ꯌꯥꯕꯗꯤ ꯌꯥꯅꯦ
ꯎꯝ
ꯁꯤꯒꯦ ꯇꯧꯔꯒ ꯑꯗꯨꯝ ꯉꯝꯃꯦꯅꯦ ꯃꯣꯏꯁꯦ
ꯍꯣꯏ ꯗꯥꯎ ꯌꯥꯕꯅꯤ
ꯐ꯭ꯥꯁ ꯑꯩꯗꯤ ꯐ꯭ꯔꯥꯟꯁꯄꯨ ꯁꯞꯄꯣꯔꯠ ꯇꯧꯕꯅꯦ
ꯐ꯭ꯔꯥꯟꯁ ꯆꯥꯟꯁ ꯂꯩꯌꯦ ꯐ꯭ꯔꯥꯟꯖꯨ ꯉꯝꯒꯗꯧꯕ
ꯍꯥꯏꯗꯤ ꯂꯥꯁ ꯂꯥꯁ ꯂꯥꯁ ꯋꯥꯔꯜꯗ ꯀꯞ ꯀꯣꯥ ꯋꯥꯔꯜ ꯀꯞꯇꯒꯤ ꯁꯥꯟꯅ ꯄ꯭ꯂꯁ ꯋꯥꯔꯜꯗ ꯀꯞꯇꯗꯒꯤ ꯁꯞꯄꯣꯔꯠ ꯇꯧꯕ ꯍꯧꯔꯕꯅꯤ ꯍꯧꯖꯤꯛ ꯍꯣ ꯃꯣꯏꯕꯨꯗꯤ ꯁꯞꯄꯣꯔꯠ ꯇꯧꯔꯒ ꯂꯩꯅꯤ ꯑꯩꯗꯤ
ꯑ ꯍꯣꯏ ꯑꯩꯗꯤ ꯐ꯭ꯔꯥꯟꯁꯇꯤ ꯅꯠꯇ꯭ꯔꯦ ꯍꯦ ꯑꯥꯔꯖꯦꯟꯇꯤꯅꯥꯅꯦ
ꯑꯥꯔꯖꯦꯟꯇꯤꯅꯥꯖꯨ ꯐꯖꯩꯗ ꯃꯣꯏ ꯐꯖꯅ ꯁꯥꯟꯅꯏꯗ ꯑꯃꯨꯛ ꯉꯝꯒꯗꯧ ꯃꯜꯂꯦ ꯃꯣꯏ
ꯁꯦ ꯑꯩꯅ ꯈꯜꯂꯤꯁꯦ ꯏꯁꯄꯦꯟꯅ ꯑꯥꯔꯖꯦꯟꯇꯤꯅꯥꯁꯦ ꯍꯥꯠꯇꯣꯛꯑꯕ ꯑꯗꯨꯗꯤ ꯌꯥꯔꯦ ꯍꯥ
ꯃꯣꯏ ꯑꯅꯤꯕꯨ ꯍꯣꯞ ꯂꯩꯕ ꯅꯪꯅ
ꯃꯣꯏ ꯏꯁꯄꯦꯟꯅ ꯍꯥꯠꯇꯣꯛꯑꯗꯤ ꯌꯥꯔꯦ ꯁꯤꯅꯤ ꯑꯩꯅ ꯈꯜꯂꯤꯁꯦ ꯐ꯭ꯔꯥꯟꯁꯁꯦ
ꯃꯣꯏ ꯑꯅꯤ ꯁꯥꯟꯅꯒꯗꯧꯕ꯭ꯔꯣ
ꯆꯥꯟꯁ ꯂꯩꯌꯦ ꯁꯤꯃꯤ ꯐꯥꯏꯅꯦꯜ ꯑꯗꯨꯒꯨꯝꯕ
ꯑꯣ ꯑꯠꯆꯥꯥ ꯑꯩꯗꯤ ꯏꯁꯄꯦꯟꯗꯗꯤ ꯌꯥꯝ ꯊꯥꯖꯕꯗꯤ ꯂꯩꯇꯦꯗ
ꯈꯪꯗꯦ ꯑꯗꯨ ꯑꯣꯏꯔꯁꯨ ꯏꯁꯄꯦꯟꯁꯨ ꯑꯗꯨꯝ ꯐꯖꯩꯅ
ꯕꯣ ꯄꯥꯁꯤꯡꯗꯤ ꯐꯖꯩ ꯃꯣꯏꯒꯤꯁꯦ
ꯑ
ꯅꯗꯔ꯭ꯣ
ꯍꯔ
ꯕꯣꯞ ꯄꯥꯁꯤꯡꯗꯤ ꯐꯖꯅ ꯇꯧꯋꯦꯅꯦ ꯃꯣꯏꯁꯦ
ꯎꯝ
ꯕꯣꯜꯗꯤ ꯐꯖꯅ ꯄꯥꯏꯗꯤ ꯄꯥꯏꯔꯝꯃꯣꯏꯍꯦ ꯗꯔ꯭ꯤꯞꯕꯅꯤꯡ ꯒꯨꯝꯕ ꯇꯧꯕꯗꯨ ꯑꯗꯨꯒꯨꯃꯕꯅꯤ ꯅꯠꯇꯦ ꯑꯗꯨ ꯕꯨꯞ ꯄꯥꯁꯤꯡ ꯇꯧꯕꯗꯤ ꯃꯣꯏ ꯐꯖꯅ ꯍꯥꯏꯌꯦ
ꯍꯣꯏ
ꯉꯁꯤꯁꯨ ꯌꯦꯡꯒꯦꯔꯣ
ꯍꯣꯏ ꯈꯪꯗꯦꯗꯥ ꯍꯣꯏ ꯉꯁꯤꯒꯤꯁꯨ ꯌꯦꯡꯁꯤꯔ ꯌꯦꯡꯂꯣꯏꯁꯤꯔꯥ ꯉꯁꯤꯁꯦ ꯗꯦꯠ ꯀꯌꯥꯅꯣ ꯉꯁꯤ ꯗꯦꯠ
ꯉꯁꯤꯔꯣ ꯗꯦꯠ ꯐꯣꯔ ꯗꯦꯠ ꯐꯣꯔ ꯃꯥꯜꯂꯦꯅꯦ
ꯗꯦꯠ ꯐꯣꯔ ꯑꯕꯥ
ꯑꯥ
ꯍꯣꯏ ꯌꯦꯡ ꯑꯁ ꯌꯦꯡ ꯌꯦꯡ ꯌꯦꯡ
ꯍꯥ ꯍꯌꯦꯡꯗꯤ ꯁꯠ ꯁꯟꯗꯦ ꯂꯩꯌꯦꯕꯀꯣ
ꯍꯣꯏ ꯅꯣꯏ ꯀ꯭ꯂꯥꯁ ꯍꯧꯔꯕꯣ ꯅꯣꯏꯒꯤꯁꯦ
ꯍꯥ